ꯑ ꯍꯜꯂꯣ ꯑꯥ ꯑꫭ ꯇꯥꯔꯦ ꯑ ꯍꯨꯖꯤꯛ ꯅꯪ ꯖꫭꯟ ꯍꯥꯏꯕꯗꯣ ꯃꯥꯒꯤ ꯃꯨꯚꯤꯁꯦ ꯀꯔꯝꯕ ꯃꯨꯚꯤꯔꯅꯣ ꯑꯃꯨꯔꯛ ꯍꯥꯏꯔꯛ ꯑꯣꯗꯣ
ꯍꯥꯏꯗꯤ ꯗꯦ ꯋꯥꯟ ꯀ꯭ꯂꯥꯁ ꯍꯥꯏꯅ
ꯑꫭ ꯑꯇꯩ ꯑꯇꯩꯗꯗꯤ ꯀꯔꯤꯗ ꯀꯨꯝꯕ꯭ꯔ ꯑꯩ ꯃꯥꯒꯤ ꯃꯤꯡꯗꯤ ꯐꯖꯅ ꯈꯪꯉꯦ ꯑꯩ
ꯃꯥꯏꯁ ꯁꯦꯀꯦꯇꯔꯤ ꯀꯤꯝ ꯍꯥꯏꯕ꯭ꯔꫭ ꯑꯗꯨꯁꯨ ꯑꯩ ꯌꯦꯡꯗꯦ ꯑꯗꯨꯁꯨ ꯃꯥꯒꯤ ꯑꯗꯨ ꯏꯇꯤ ꯋꯥꯟ ꯀ꯭ꯂꯥꯁꯇ ꯐꯖꯅ ꯎꯍꯧꯋꯦ
ꯑꯩ ꯍꯣꯔꯦꯟ ꯒꯨꯒꯜ ꯁꯔꯁ ꯇꯧꯔꯗꯤ ꯑꯩ ꯈ ꯃꯁꯛꯇꯣ ꯈꯪꯈ꯭ꯔꯦ ꯁꯤꯗꯤ ꯍꯥꯏꯔꯗꯤ ꯑꯩ ꯍꯥꯏꯔꯛꯀꯦꯀꯣ ꯑꯗꯨꯕꯨ ꯑꯥꯏ ꯊꯤꯡ ꯑꯗꯨꯝ ꯑꯩ ꯈꯪꯕ ꯃꯥꯜꯂꯦ ꯖꯨꯟꯗꯨꯗꯤ
ꯄꯥꯛ ꯍꯦ ꯖꯨꯟ ꯄꯥꯛ ꯁꯣ ꯖꯨꯟ ꯅꯦ
ꯄꯥꯛ ꯁꯣ ꯖꯨꯟ ꯑꯣ ꯑꯩ ꯍꯨꯔꯦꯟ ꯒꯨꯒꯜ ꯁꯔꯁ ꯇꯧꯔꯒ ꯈꯪꯕ꯭ꯔ ꯈꯪꯗꯕ꯭ꯔ ꯌꯦꯡꯒꯦꯀꯣ
ꯑꯥ
ꯑꯗꯨꯗꯤ ꯅꯪꯁꯨ ꯑꯗꯨꯝ ꯀꯣꯔꯤꯌꯟ ꯀꯣꯔꯤꯌꯟꯒꯤꯗꯤ ꯑꯗꯨꯝ ꯌꯦꯡꯉꯦꯕꯀꯣ
ꯑꯥ ꯌꯥꯝ ꯄꯥꯛ ꯌꯦꯡꯗꯦ ꯑꯩꯅ ꯑꯄꯥꯝꯕ ꯑꯦꯛꯇꯔꯒꯨꯝꯕ ꯉꯥꯛꯇ ꯅꯠ ꯄꯥꯛ ꯇꯧꯔꯗꯤ ꯌꯦꯡꯉꯦ
ꯑꯣ ꯑꯣ ꯑꫭ ꯑꯩꯁꯨ ꯌꯦꯡꯗꯤ ꯌꯦꯡꯉꯦ ꯀꯣꯔꯤꯌꯟꯒꯤꯁꯦ ꯑꯗꯨꯕꯨ ꯀꯔꯤ ꯍꯥꯏꯁꯤꯔ ꯃꯃꯤꯡ ꯃꯥꯒꯤ ꯃꯤꯡꯗꯣ
ꯑ
ꯑꯗꯨꯒꯨꯝꯕꯗꯣ ꯅꯤꯡꯁꯤꯡꯕ ꯉꯝꯗꯦ
ꯑꯣꯀꯦ ꯑꯩꯁꯨ ꯀꯣꯀꯨꯔꯦꯟꯒꯤꯗꯤ ꯍꯧꯖꯤꯛꯀꯥꯟ ꯌꯥꯝ ꯐꯥꯎꯋꯤꯗꯅ ꯑꯗꯨ ꯒꯤ ꯍꯥꯏꯐꯦꯠꯄꯨꯗꯤ ꯌꯦꯡꯉꯦ ꯐꯣꯔ ꯑꯦꯛꯖꯥꯝꯄꯜ ꯀꯩ ꯀꯧꯕ꯭ꯔ ꯃꯣꯏꯒꯤ ꯖꯣꯝꯕꯤ ꯃꯨꯚꯤꯒꯨꯝꯕ ꯇ꯭ꯔꯦꯟ ꯇꯨ ꯕꯨꯁꯥꯟꯒꯨꯝꯕ
ꯑꯗꯨꯗꯤ ꯌꯦꯡꯈ꯭ꯔꯦ ꯍꯣꯏ ꯇ꯭ꯔꯦꯟ ꯇꯨ ꯕꯨꯁꯥꯟ ꯌꯦꯡꯉꯦ ꯑ
ꯑ‌ ꯇ꯭ꯔꯦꯟ ꯇꯨ ꯕꯨꯁꯥꯟ ꯑꯇꯣꯞꯄꯗꯤ ꯀꯩꯅꯣ ꯇ꯭ꯔꯦꯟ ꯇꯨ ꯕꯨꯁꯥꯟ ꯇꯨꯁꯨ ꯌꯦꯡꯉꯦ ꯑꯗꯨꯒ ꯑ ꯀꯩ ꯀꯧꯕ ꯍꯣꯏ ꯇꯨꯁꯨ ꯊꯣꯛꯈ꯭ꯔꯝꯅꯦ
ꯑꯣ ꯑꯩꯗꯤ ꯑꯃꯈꯛꯇ ꯃꯆꯥꯅꯨꯄꯥ ꯂꯩꯍꯧꯕꯗꯣ ꯇ꯭ꯔꯦꯟꯗꯀꯣ ꯃꯆꯥꯅꯨꯄꯤ ꯃꯆꯥꯅꯨꯄꯤ ꯑ ꯅꯨꯄꯤ ꯑꯃ ꯄ꯭ꯔꯦꯛꯅꯦꯟ ꯑꯣꯏꯔꯒ ꯂꯩꯍꯧꯕꯗꯣ ꯑꯗꯨ ꯑꯗꯨꯗꯣ ꯋꯥꯟ ꯑꯣꯏꯔꯝꯒꯅꯤꯀꯣ
ꯑꯗꯨꯅ ꯋꯥꯟꯅꯦ ꯍꯣꯏ
ꯑꫭ ꯇꯨꯗꯤ ꯑꯩ ꯌꯦꯡꯗ꯭ꯔꯤꯗ ꯑꯗꯨꯗꯤ
ꯑꯗꯨꯒ ꯑꯥꯝ ꯀꯩ‌ ꯀꯧꯕ ꯑꯃꯅꯗꯤ ꯑ ꯅꯪ ꯌꯥꯝ ꯐꯥꯎꯕ ꯃꯨꯚꯤꯗꯨ ꯌꯦꯡꯕ꯭ꯔꫭ ꯄꯥꯔ ꯁꯥꯏꯠ ꯍꯥꯏꯅ
ꯀꯔꯝꯕꯕ
ꯄꯥꯔ ꯁꯥꯏꯠ
ꯄꯥꯔ ꯁꯥꯏꯁ ꯏꯁꯄꯦꯂꯤꯡꯗꯤ ꯀꯝꯃꯥꯏ ꯇꯧꯕ꯭ꯔ
ꯄꯤ ꯑꯦ ꯑꯥꯔ ꯑꯦ ꯑꯦꯁ ꯑꯥꯏ ꯇꯤ ꯏ ꯄꯥꯔ ꯁꯥꯏꯠ ꯑꯥ ꯑꯗꯨꯁꯨ ꯌꯥꯝ ꯐꯥꯎꯕꯅꯦ
ꯄꯦꯔꯥꯁꯥꯏꯠꯁꯦ ꯈꯪꯗꯦꯅꯦ ꯌꯦꯡꯈ꯭ꯔꯕ꯭ꯔ
ꯑꯗꯣ ꯃꯣꯏ ꯑꯋꯥꯔꯗ ꯌꯥꯝ ꯐꯪꯕꯅꯦ ꯑꯗꯨꯏꯗꯣ ꯌꯥꯝ ꯑꯥ ꯑꯥ ꯐꯩꯕꯀꯣ
ꯑꯧ ꯋꯦꯠ ꯃꯈ‌ꯣꯏ ꯍꯥꯎꯁꯍꯣꯜ ꯌꯨꯝꯕꯨ ꯍꯣꯏꯗ ꯃꯣꯏꯅ ꯇꯧꯕꯗꯨ ꯅꯠꯇ꯭ꯔꯥ
ꯍꯣꯏ ꯍꯣꯏ ꯍꯣꯏ
ꯀ꯭ꯔꯤꯇꯤꯀ꯭ꯂꯤ ꯑꯦꯀ꯭ꯂꯦꯝ ꯑꯣꯏꯕ ꯃꯨꯚꯤꯅꯤꯅꯦ ꯑꯗꯨꯗꯤ ꯎꯝ ꯌꯦꯡꯈ꯭ꯔꯦ ꯌꯦꯡꯈ꯭ꯔꯦ ꯁꯤꯟꯃꯥ ꯃꯃꯤꯡꯁꯦ ꯌꯦꯡꯔꯒꯗꯤ ꯗꯨꯝ ꯀꯔꯤ ꯍꯥꯏꯁꯤꯔꯥ ꯑꯩꯅꯗꯤ ꯈꯪꯔꯣꯏ ꯃꯤꯅ ꯑꯗꯨꯝ ꯍꯥꯏꯔꯛꯈ꯭ꯔꯗꯤ ꯑꯗꯨꯝ ꯈꯔ ꯈꯔꯗꯤ
ꯐꯨꯜ ꯐꯨꯜ ꯌꯦꯡꯕ꯭ꯔꯣ ꯀꯃꯥꯏ ꯇꯩꯒꯦ ꯄ꯭ꯔꯥꯁꯥꯏꯠꯀꯨꯝꯕꯗꯤ
ꯑꯩꯗꯤ ꯗꯨꯝ ꯂꯣꯏꯕ ꯐꯥꯎ ꯑꯗꯨꯝ ꯌꯦꯡꯉꯦ ꯍꯣꯏ
ꯍꯣꯏ ꯑꯗꯨꯝ ꯅꯨꯡꯉꯥꯏꯗ
ꯑꯣ ꯑꯣ ꯑꯣ ꯑꯗꯨꯒ ꯁꯤꯔꯤꯁ ꯑꯃꯅ ꯀꯔꯤꯔ ꯃꯃꯤꯡꯗ‌ꯣ ꯀꯥꯎꯈ꯭ꯔꯦꯗꯣ ꯅꯨꯄꯥꯗꯨꯁꯨ ꯃꯁꯛ ꯌꯥꯝ ꯐꯖꯕꯅꯤꯅꯦ ꯃꯥꯏ ꯀꯔꯤ ꯍꯥꯏꯕ꯭ꯔꯣ ꯃꯥꯏ ꯃꯥꯏ ꯃꯨꯟ ꯍꯥꯏꯕ꯭ꯔꯥ ꯀꯔꯤꯔꯣ ꯑꯩ ꯁꯤꯔꯤꯁ ꯁꯤꯔꯤꯁꯔꯥ ꯃꯨꯚꯤꯔꯁꯨ ꯀꯥꯎꯈ꯭ꯔꯦꯅꯦ ꯃꯥꯏ ꯁꯪ
ꯃꯥ ꯒꯦꯝꯗꯤ ꯌꯦꯡꯉꯝꯒꯅꯤ ꯐꯥꯎꯕꯒꯤ ꯁ꯭ꯀꯨꯏꯠꯒꯦꯝ
ꯁꯀ꯭ꯔꯨꯠ ꯒꯦꯝꯁ ꯏꯁꯄꯦꯂꯤꯡꯗꯤ ꯀ꯭ꯔꯃꯥꯏ ꯇꯧꯕ꯭ꯔꯣ
ꯁꯀ꯭ꯋꯤꯠ ꯒꯦꯝ ꯑꯦꯁ ꯀ꯭ꯌꯨ ꯌꯨ ꯑꯥꯏ
ꯑꯣ ꯁꯀ꯭ꯋꯤꯠꯇꯣ ꯑꯣ ꯁꯀ꯭ꯋꯤꯠ ꯒꯦꯝ ꯑ ꯑꯗꯨꯗꯤ ꯑꯩ ꯑ ꯐꯦꯁꯕꯨꯛꯇ ꯑꯗꯨꯝ ꯈꯔ ꯈꯔ ꯃꯣꯏ ꯊꯥꯔꯛꯄꯗꯣ ꯑꯗꯨ ꯈꯛꯇꯅꯦ ꯐꯨꯜ ꯁꯨꯛꯌꯦ ꯌꯦꯡꯗ꯭ꯔꯤꯗ ꯑꯩ
ꯑꯥ ꯑꯗꯨꯝ ꯌꯥ ꯌꯥ ꯌꯥꯕꯅꯤ ꯏꯟꯇꯔꯦꯁꯇꯤꯡ ꯌꯥꯝ ꯑꯣꯏ
ꯐꯨꯜ ꯌꯦꯡꯗ꯭ꯔꯤꯗ ꯑꯩꯗꯤ ꯑꯗꯣ ꯑꯗꯨꯕꯨ ꯐꯦꯁꯕꯨꯛ ꯀꯨꯝꯕꯗ ꯑꯗꯨꯝ ꯈꯔ ꯈꯔ ꯑꯗꯨꯝ ꯊꯥꯔꯛꯑꯦꯅ ꯃꯨꯚꯤꯁ ꯑꯗꯨꯝ ꯍꯥꯐ ꯍꯥꯐ ꯀꯨꯝꯕ ꯅꯠꯇ꯭ꯔꯒ ꯃꯤꯅꯤꯠꯁ ꯈꯔ ꯑꯗꯨꯝ ꯊꯥꯔꯛꯄꯗꯣ
ꯑꯥ
ꯑꯗꯨ ꯈꯛꯇ ꯑꯗꯨꯝ ꯌꯦꯡꯉ ꯐꯨꯜꯗꯤ ꯌꯦꯡꯗ꯭ꯔꯤ ꯁꯀ꯭ꯋꯤꯠꯇꯨꯗꯤ
ꯀꯩ ꯑꯩꯗꯤ ꯀꯣꯔꯤꯌꯟꯒꯨꯝꯕꯩꯗꯤ ꯂꯣꯏꯅꯗꯤ ꯌꯦꯡꯗꯦ ꯑꯗꯨꯁꯨ ꯈ꯭ꯋꯥꯏ ꯃꯣꯏ ꯃꯣꯏꯗꯣ ꯃꯔꯛꯇ ꯀꯣꯏꯔꯤꯌꯟꯒꯨꯝꯕꯗ ꯁꯤꯠ ꯇꯧꯕ ꯑꯗꯨꯝ ꯋꯥꯔꯜ ꯋꯥꯏꯗ ꯚ꯭ꯌꯨ ꯌꯥꯝꯕ ꯈꯔ ꯂꯩꯕꯁꯤ
ꯑꯧ ꯑꯣꯀꯦ
ꯎꯝ ꯍꯖꯤꯛꯀꯥꯟ ꯑ ꯌꯦꯡꯗꯦ
ꯑꯧ
ꯅꯪꯗꯤ
ꯑꯩꯗꯤ ꯑꯗꯨꯝ ꯌꯦꯡꯉꯦꯗ ꯑꯗꯨꯝ ꯆꯪꯔꯒ ꯑꯗꯨꯝ ꯑꯗꯨꯕꯨ ꯑꯗꯨꯝ ꯑ ꯅꯝꯕꯔ ꯀꯌꯥ ꯇꯥꯕ꯭ꯔꯥ ꯍꯥꯏꯕꯗꯤ ꯃꯨꯚꯤ ꯐꯥꯎꯕ꯭ꯔꯥ ꯐꯥꯎꯗꯕ꯭ꯔꯥ ꯍꯥꯏꯕꯗꯣ ꯑꯗꯨꯒꯨꯝꯕ ꯑꯗꯨꯒ ꯕꯦꯁ ꯑꯣꯟ ꯇ꯭ꯔꯨ ꯏꯚ‌ꯦꯟꯁꯀꯨꯝꯕꯀꯣ
ꯑ
ꯑꯗꯨꯒꯨꯝꯕ ꯑꯗꯨꯝ ꯁꯔꯆ ꯇꯧꯔꯒ ꯌꯦꯡꯉꯦ ꯑꯗꯨꯒ ꯑꯍꯣꯏ ꯑꯗꯨꯃꯥꯏꯅ ꯌꯦꯡꯉꯦ
ꯎꯝ
ꯕꯦꯖ ꯑꯣꯟ ꯕꯦꯖ ꯑꯣꯟ ꯊ꯭ꯔꯨ ꯁ꯭ꯇꯣꯔꯤꯁꯀꯨꯝꯕꯗꯤ ꯅꯨꯡꯉꯥꯏꯌꯦꯕ
ꯀꯣꯔꯤꯌꯟꯅ ꯄꯥꯝꯒꯦꯔꯣꯏ ꯍꯤꯟꯗꯤ ꯑꯣꯔ ꯏꯪꯂꯤꯁ ꯑꯃ ꯈꯜꯂꯣꯅꯦ
ꯑꯥ ꯑꯥ ꯏꯪꯂꯤꯁꯅꯗꯤ ꯑꯗꯨꯝ ꯌꯦꯡꯕ ꯅꯨꯡꯉꯥꯏ ꯑꯩꯒꯤꯗꯃꯛꯇꯤꯀꯣ ꯍꯥꯏꯕꯗꯤ ꯑꯗꯨ ꯁꯤꯟꯃꯥꯗꯣ ꯑꯗꯨꯝ ꯅꯨꯡꯉꯥꯏꯔꯤꯗꯦꯕ ꯑꯗꯨ ꯏꯪꯂꯤꯁꯁꯤꯡꯁꯨ ꯐꯥꯒꯤ ꯐꯔ ꯌꯥꯝꯅ ꯃꯑꯣꯡ ꯇꯥꯗꯕ ꯈꯔꯁꯨ ꯂꯩꯌꯦꯗ ꯑꯗꯨꯈꯣꯏꯗꯤ ꯇꯜꯂꯦ ꯑꯗꯨꯕꯨ ꯑ ꯑꯗꯨꯝ ꯃꯨꯕꯤ ꯈꯔ ꯃꯑꯣꯡ ꯇꯥꯕ ꯑꯋꯥꯔꯗꯀꯨꯝꯕ ꯐꯪꯕ ꯈꯣꯏꯗꯨ ꯑꯗꯨꯝ ꯌꯦꯡꯕ ꯅꯨꯡꯉꯥꯏꯌꯦ
ꯎꯝ ꯍꯣꯏ ꯆꯨꯝꯃꯦ ꯆꯨꯝꯃꯦ ꯑꯩꯁꯨ ꯑꯌꯥꯝꯕ ꯍꯣꯏ ꯏꯪꯂꯤꯁꯅꯗꯤ ꯍꯦꯟꯅ
ꯍꯣꯏ ꯑꯗꯨꯝ ꯄ꯭ꯔꯤꯐꯔ ꯇꯧꯋꯦ ꯑꯗꯨꯒ ꯍꯤꯟꯗꯤ ꯍꯥꯏꯔꯒꯗꯤ ꯃꯣꯏꯁꯨ ꯑꯗꯨꯝ ꯑ ꯇꯣꯞ ꯊ꯭ꯔꯤꯗ ꯆꯟꯂꯦ ꯇꯣꯞ ꯋꯥꯟ ꯇꯣꯞ ꯇꯨ ꯑꯗꯨꯝ ꯍꯥꯏꯅ ꯂꯥꯛꯄꯈꯣꯏꯗ ꯑꯗꯨꯝ ꯈꯔ ꯌꯦꯡꯅꯤꯡꯉꯦꯀꯣ
ꯑꯥ
ꯎꯝ ꯅꯠꯇ꯭ꯔꯗꯤ ꯑꯇꯩꯁꯤꯡꯁꯤꯗꯤ ꯄꯨꯔꯥ ꯌꯦꯡꯅꯤꯡꯗꯦꯗ ꯑꯗꯨꯝ ꯃꯣꯏꯒꯤ ꯇ꯭ꯔꯦꯂꯔꯒꯨꯝꯕꯗ ꯈꯛꯇ ꯌꯦꯡꯉꯒ ꯑꯗꯨꯝ ꯏꯟꯇꯔꯦꯁꯇꯤꯡ ꯑꯣꯏꯒꯗꯕ ꯃꯥꯜꯂꯦ ꯍꯥꯏꯔꯗꯤ ꯌꯦꯡꯉꯦ ꯅꯠꯇ꯭ꯔꯗꯤ ꯑꯗꯨꯝ ꯌꯦꯡꯗꯦ
ꯅꯪ ꯅꯪꯒꯤꯗꯃꯛꯇꯤ ꯏꯪꯂꯤꯁ ꯃꯨꯚꯤ ꯀꯝꯕꯅ ꯈ꯭ꯋꯥꯏ ꯑ ꯄꯥꯝꯒꯦ ꯍꯥꯏꯔꯣꯅꯦ
ꯑꯁ ꯏꯪꯂꯤꯁꯀꯤꯗꯤ ꯌꯥꯝ ꯄꯥꯝꯕ ꯂꯩꯌꯦ ꯑꯃꯁꯤꯀꯣ ꯑꯦ ꯃꯨꯚꯤ ꯃꯨꯚꯤ ꯃꯤ ꯐꯥꯔꯁꯇ ꯍꯥꯏꯔꯗꯤ ꯍꯧꯖꯤꯛ ꯍꯧꯖꯤꯛ ꯑꯩꯒꯤ ꯃꯥꯏꯟꯗ ꯂꯥꯛꯄꯁꯤꯗꯤ ꯀꯩꯅꯣꯅꯦ ꯎꯝ ꯑꯥ ꯃꯨꯚꯤꯒꯤ ꯃꯤꯡꯁꯦ ꯑꯩ ꯈꯪꯗ꯭ꯔꯦ ꯑꯗꯨꯕꯨ ꯅꯪ ꯈꯪꯉꯝꯕ ꯌꯥꯏ ꯅꯤꯒ꯭ꯔꯣ ꯅꯤꯒ꯭ꯔꯣꯒꯤ ꯅꯨꯄꯤꯅꯀꯣ
ꯑꯥ
ꯀꯨꯝꯕꯅꯦ ꯑꯗꯨꯒ ꯃꯥꯁꯦ ꯃꯦꯊꯃꯦꯊꯤꯛꯁꯌꯟ ꯌꯥꯝ ꯍꯩꯕ ꯕꯦꯁ ꯑꯣꯟ ꯇ꯭ꯔꯨꯁ
ꯑꯥ ꯑꯣꯀꯦ ꯑꯣꯀꯦ ꯈꯪꯒꯦ ꯈꯪꯒꯦ ꯅꯪ ꯍꯥꯏꯗꯣ ꯑꯗꯨꯒ ꯃꯥꯅ ꯅꯥꯁꯥꯗ ꯊꯕꯛ
ꯍꯣꯏ ꯍꯣꯏ ꯍꯣꯏ ꯃꯨꯚꯤ ꯃꯤꯡꯗꯣ ꯀꯥꯎꯈ꯭ꯔꯅꯦ ꯑꯩꯗꯤ
ꯑ ꯑꯩ ꯈꯪꯉꯤ ꯈꯪꯉꯤ ꯅꯪ ꯍꯥꯏꯗꯣ
ꯑꯗꯨ ꯑꯗꯨ ꯃꯨꯚꯤꯗꯣ ꯌꯥꯝ ꯐꯖꯩꯌꯦ
ꯃꯥꯕꯨ ꯑ ꯑꯗꯨꯒ
ꯑꯗꯨꯒ ꯑꯃꯅ ꯗ ꯃꯤꯔꯥꯏꯀꯜ ꯍꯦꯟꯁ ꯍꯥꯏꯕ꯭ꯔ ꯑꯗꯨꯗꯣ ꯕꯦꯁ ꯑꯣꯟ ꯇ꯭ꯔꯨ ꯏꯁꯇꯣꯔꯤꯅꯦꯕꯀꯣ
ꯑꯥ
ꯑꯗ ꯑꯗꯨ ꯀꯩꯅꯣꯁꯨ ꯑꯗꯨꯒꯤ ꯅꯨꯄꯥ ꯀꯤ ꯋꯥꯔꯤ ꯇ꯭ꯔꯨ ꯁ꯭ꯇꯣꯔꯤ ꯑꯗꯨꯁꯨ ꯅꯦꯒ꯭ꯔꯣꯅꯦꯕ ꯃꯥꯁꯦ ꯕ꯭ꯂꯦꯛꯅꯦꯕꯀꯣ
ꯑꯥ
ꯋꯥꯅ ꯍꯧꯔꯛꯑꯒ ꯃꯥꯁꯦ ꯌꯥꯝ ꯁꯥꯊꯤꯔꯒ ꯂꯥꯏꯔꯤꯛꯁꯨ ꯄꯪꯕꯅꯤꯗ ꯑꯗ ꯌꯥꯝ ꯑꯥ ꯇꯔꯅꯤꯡ ꯄꯣꯏꯟ ꯑꯣꯐ ꯂꯥꯏꯐ ꯃꯥ ꯀꯩꯅꯣꯝꯃ ꯊꯦꯡꯅꯕ ꯏꯟꯁꯤꯗꯦꯟ ꯑꯃ ꯀꯣ
ꯑꯥ
ꯗꯨꯀꯥꯟꯁꯤꯗ ꯑꯗꯨꯗꯒꯤ ꯃꯥꯁꯦ ꯃꯤꯕꯨ ꯁꯥꯎꯔꯒ ꯃꯥꯁꯦ ꯌꯥꯝ ꯚꯥꯏꯂꯦꯟꯁ ꯑꯣꯏꯕ ꯑꯗꯨꯒ ꯃꯥꯒꯤ ꯐ꯭ꯔꯦꯟꯗꯨꯗ ꯁꯨꯔꯤꯅ ꯊꯤꯜꯂꯨꯕꯀꯣ ꯁꯨꯔꯤꯅ ꯊꯤꯟꯕ ꯀꯥꯟꯗ ꯕꯠ ꯂꯛꯀꯤꯂꯤ ꯑꯗꯨ ꯁꯣꯔꯤꯗꯨ ꯀꯔꯤꯔꯥ ꯍꯥꯏꯔꯒ ꯁꯅꯥꯄꯣꯠ ꯑꯣꯏꯔꯝꯕꯀꯣ ꯑꯗꯨꯗꯤ ꯃꯥꯁꯦ ꯑꯩꯁꯦ ꯑꯥ ꯑꯩꯌꯥ ꯑꯩꯁꯦ ꯌꯥꯝ ꯂꯛꯀꯤ ꯑꯣꯏꯅꯦ ꯑꯩ ꯄꯨꯟꯁꯤꯁꯦ ꯑꯩ ꯍꯧꯖꯤꯛ ꯖꯦꯜ ꯆꯪꯉꯔꯣꯏ ꯍꯥꯏꯅ ꯑꯗꯨꯝꯃꯥꯏꯅ ꯑꯃ ꯃꯥ ꯇꯔꯅꯤꯡ ꯄꯣꯏꯟ ꯂꯥꯛꯑꯒ ꯃꯥꯁꯦ ꯂꯥꯏꯔꯤꯛ ꯄꯥ ꯄ ꯄꯥ ꯄꯥꯔꯒ ꯃꯥꯁꯦ ꯁꯔ ꯖꯟ ꯌꯥꯝ ꯍꯩꯕ ꯁ꯭ꯔꯖꯟ ꯑꯣꯟꯕ꯫
ꯑꯗꯨ ꯃꯥꯁꯦ ꯃꯈꯨꯠꯁꯦ ꯌꯥꯝꯅ ꯋꯥꯕ ꯐꯥꯎꯁꯨ ꯃꯥꯅ ꯑꯗꯨꯝ ꯂꯣꯏꯅ ꯑ ꯂꯥꯏꯛ ꯐꯣꯔ ꯑꯦꯛꯖꯥꯝꯄꯜ ꯀꯣꯟꯖꯣꯏꯟ ꯑ-ꯑꯩꯈꯣꯏ ꯀꯣꯟꯖꯣꯏꯟ ꯇ꯭ꯋꯤꯟꯁ ꯂꯩꯌꯦꯅ꯫
ꯑꯥ꯫
ꯑꯗꯨꯒꯨꯝꯕ ꯐꯥꯎ ꯁꯨ ꯃꯥꯅ ꯐꯁ ꯀꯔꯤꯔꯣ ꯁꯔꯖꯔꯤ ꯃꯥꯅ ꯇꯧꯕꯅꯦ ꯑꯗꯨꯗꯣ꯫ ꯑꯗꯨꯒꯤ ꯃꯤꯔꯦꯀꯜ ꯍꯦꯟꯁ ꯍꯥꯏꯅꯀꯣ꯫
ꯃꯤꯔꯦꯀꯜ ꯍꯦꯟ
ꯃꯨꯚꯤ ꯌꯥꯝ ꯂꯩꯌꯦꯗ ꯏꯪꯂꯤꯁꯀꯤꯗꯤ ꯐꯖ ꯐꯖꯕꯀꯣ ꯑꯗꯣ
ꯑꯥ꯫
ꯍꯦꯛ ꯌꯦꯡꯔꯒ ꯃꯨꯚꯤꯒꯤ ꯃꯤꯡꯁꯦ ꯂꯣꯏꯅ ꯀꯥꯎꯊꯣꯛꯈ꯭ꯔꯕ ꯑꯗꯨꯝ ꯎꯝ ꯑꯃꯨꯛꯀ ꯌꯦꯡꯑꯗꯤ ꯑꯗꯨꯝ ꯈꯪꯕꯀꯣ꯫
ꯃꯨꯚꯤ ꯍꯥꯏꯕꯁꯦ ꯅꯪ ꯑ ꯑꯗꯨꯝ ꯑꯣꯈꯦ ꯈꯦ ꯑꯥ ꯈꯦ꯫ ꯑ ꯕ꯭ꯂꯦꯛ ꯕ꯭ꯂꯦꯛ ꯑꯣꯀꯦ꯫ ꯂꯣꯏ ꯂꯣꯏ ꯄꯥꯝꯕꯗꯤ ꯂꯣꯏ ꯄꯥꯝꯕ ꯑꯣ ꯑꯌꯥꯝꯕ ꯑ
ꯑꯗꯨꯝ ꯂꯣꯏꯅ ꯄꯥꯝꯃꯦꯗ ꯑꯩꯅ ꯍꯨꯖꯤꯛꯁꯦ ꯑꯗꯨꯝ ꯀꯩꯅꯣ ꯀꯩꯅꯣ ꯕ꯭ꯂꯦꯛꯀꯤ ꯃꯨꯚꯤ ꯑꯅꯤꯁꯦ ꯑꯗꯨꯝ ꯅꯤꯡꯁꯤꯡꯕꯀꯣ꯫
ꯑ꯫
ꯑꯗꯨꯒ ꯑꯃꯅ ꯑꯩꯅ ꯍꯨꯖꯤꯛ ꯃꯃꯤꯡ ꯅꯤꯡꯁꯤꯡꯕꯅ ꯋꯦ ꯗ ꯀ꯭ꯔꯣ ꯋꯥꯠꯁꯤꯡ ꯍꯥꯏꯕ꯭ꯔꯥ꯫
ꯋꯦ ꯗ ꯀ꯭ꯔꯣ ꯋꯥꯠꯁ ꯍꯣꯏ ꯇꯥ ꯇꯥ ꯌꯦꯡꯉꯝꯈꯅꯤ ꯑꯗꯨ ꯋꯦ ꯗ ꯀ꯭ꯔꯣ ꯋꯥꯠꯁ ꯑꯥ꯫
ꯑ ꯅꯨꯄꯤ ꯅꯨꯄꯤꯒꯤ ꯀꯩꯅꯣꯅꯦ ꯅꯨꯄꯤ ꯒꯤ ꯋꯥꯔꯤꯅꯦ ꯅꯨꯄꯤ ꯑꯃꯀꯣ꯫
ꯑꯥ꯫
ꯃꯃꯥ ꯃꯄꯥꯁꯨ ꯂꯣꯏꯅ ꯈꯠꯅꯔꯒ ꯃꯄꯥꯁꯨ ꯃꯥꯕꯨ ꯑꯝ ꯑ ꯃꯄꯥ ꯃꯃꯥꯁꯨ ꯆꯦꯟꯈ꯭ꯔꯦ ꯑꯗꯨꯒ ꯃꯌꯥꯝꯕ ꯈꯣꯏꯁꯨ ꯏꯟ ꯁ꯭ꯔꯆ ꯑꯣꯐ ꯊꯕꯛ ꯑꯗꯨꯝ ꯆꯠꯈ꯭ꯔꯕ ꯃꯄꯥꯁꯨ ꯃꯥꯕꯨ ꯑꯦꯕꯦꯟꯗꯟ ꯇꯧꯔꯒ ꯃꯥꯁꯦ ꯑꯗꯨꯒꯤ ꯑ ꯃꯅꯨꯡꯗꯨꯗ ꯖꯪꯒꯜ ꯃꯅꯨꯡꯗꯨ ꯈꯛꯇ ꯂꯩꯕꯅꯦꯕ꯫
ꯅꯨ ꯅꯨꯄꯤ ꯑꯗꯣ ꯃꯊꯟꯗ ꯂꯩꯕ꯫
ꯑꯧ ꯃꯊꯟꯗ ꯂꯩꯔꯒ ꯃꯥꯁꯦ ꯑꯗꯨꯝ ꯖꯪꯒꯜ ꯃꯅꯨꯡꯗ ꯂꯩꯕꯒꯤ ꯏꯟꯁꯦꯛꯀꯨꯝꯕꯀꯣ꯫ ꯑꯗꯨꯒꯨꯝꯕ ꯌꯥꯝꯅ ꯃꯥꯁꯦ ꯈꯪꯂꯒ ꯏꯔꯒ ꯌꯥꯝꯅ ꯂꯥꯏꯔꯤꯛꯁꯨ ꯌꯦꯛꯄ ꯍꯩꯕ ꯃꯥꯁꯦ꯫ ꯑꯗꯣ ꯂꯥꯏꯔꯤꯛꯀꯨꯝꯕ ꯁ꯭ꯀꯨꯜꯒꯨꯝꯕꯁꯦ ꯄꯥꯛ ꯐꯖꯅꯗꯤ ꯇꯝꯗꯦ ꯑꯗꯨꯕꯨ ꯃꯥꯁꯦ ꯑꯗꯨꯝꯥꯏꯅ ꯑ ꯌꯦꯛꯄ ꯍꯩꯔꯒ ꯂꯥꯁꯇꯗꯤ ꯃꯥꯒꯤ ꯕꯨꯛꯀꯨꯝꯕꯁꯦ ꯃꯤꯅ ꯌꯥꯝ ꯂꯩꯔꯒ ꯌꯥꯝ ꯄꯣꯄꯨꯂꯔ ꯑꯣꯏꯔꯛꯄ ꯃꯥꯁꯦ꯫ ꯑꯗꯨꯃꯥꯏꯅ ꯇꯧꯕꯒꯤ ꯋꯥꯔꯤ ꯅꯪꯒꯤ ꯍꯥꯏꯔꯛꯑꯣꯅꯦ ꯍꯨꯖꯤꯛꯇꯤ꯫ ꯑꯩꯒꯤꯗꯤ ꯌꯥꯝꯈ꯭ꯔꯦ ꯅꯪꯒꯤ ꯍꯥꯏꯔꯛꯑꯣ꯫
ꯕ꯭ꯂꯦꯛꯀꯤ ꯍꯥꯏꯔꯗꯤ ꯑꯩ ꯃꯤꯡꯗꯨ ꯀꯥꯎꯊꯣꯛꯈ꯭ꯔꯦꯅꯦ ꯑꯥ꯫
ꯇꯥꯔꯁꯨ ꯋꯥꯔꯤꯗꯣ ꯑꯗꯨꯝ ꯈꯔ ꯂꯩꯗꯅꯀꯣ꯫
ꯑꯥ꯫
ꯋꯥꯔꯤꯗꯨꯒꯨꯝꯕ ꯈꯔ ꯅꯪꯅ ꯍꯥꯏꯕ ꯌꯥꯏꯅ꯫
ꯑꯐ꯭ꯔꯤꯀꯥꯟ ꯏꯁ꯭ꯂꯦꯞ ꯑꯃ ꯀꯩ ꯀꯧꯕꯀꯣ ꯑꯐ꯭ꯔꯤꯀꯥꯟ ꯏꯁꯂꯦꯞ ꯑꯃ ꯃꯤꯡꯗꯨ ꯀꯥꯎꯊꯣꯛꯈ꯭ꯔꯦ ꯍꯣꯔꯦꯟ ꯑꯣ ꯔꯨꯠꯁ ꯔꯨꯠꯁ ꯈꯪꯕ꯭ꯔꯣ ꯔꯨꯠ
ꯑꯥ ꯔꯨꯠꯁ
ꯑꯥ
ꯋꯥꯔꯤꯗꯣ ꯀꯃꯥꯏꯟ ꯇꯧꯕ꯭ꯔꯥ
ꯎꯝ ꯃꯥꯁꯦ ꯑꯥ ꯃꯣꯏ ꯑꯁꯦꯡꯕꯗꯤ ꯑꯝ ꯑꯐ꯭ꯔꯤꯀꯥꯒꯤ ꯇ꯭ꯔꯥꯏꯞꯇ ꯂꯩꯕ ꯀꯥꯟꯗ ꯃꯣꯏ ꯌ ꯏꯃꯥꯒꯤ ꯅꯨꯄꯥꯁꯦ ꯑꯥ ꯆꯤ ꯆꯤꯞꯁꯅꯦꯕꯀꯣ
ꯑꯥ
ꯑꯗꯣ ꯑꯥ ꯊ꯭ꯔꯤꯠꯁ ꯏꯁꯂꯦꯞꯇ ꯃꯥ ꯃꯥꯒꯤ ꯃꯣꯏꯒꯤ ꯃꯆꯥꯁꯤ ꯌꯥꯎꯈ꯭ꯔꯕ ꯍꯥꯏꯇꯥꯔꯦ ꯑꯗꯣ ꯃꯥꯁꯦ ꯌꯥꯎꯔꯒ ꯑꯥꯝ ꯑꯥ ꯀꯩ ꯀꯧꯕ ꯑꯏ ꯌꯨ ꯑꯦꯁ ꯀꯤ ꯀꯟꯇ꯭ꯔꯤ ꯑꯥ ꯌꯨ ꯑꯦꯁ ꯀꯤ ꯀꯟꯇ꯭ꯔꯤ ꯍꯥꯏꯗꯤ ꯊꯥꯏꯅꯗꯤ ꯑ ꯃꯣꯏ ꯁꯤꯚꯤꯜ ꯋꯥꯔ ꯏꯟꯗꯤꯄꯦꯟꯗꯦꯟꯁ ꯇꯧꯗ꯭ꯔꯤꯉꯩꯗ ꯃꯣꯏ ꯔꯦꯁꯤꯁ ꯇꯧꯕ ꯌꯥꯝ ꯂꯩꯗꯅ
ꯑꯥ ꯑꯥ ꯑꯥ
ꯑꯥ ꯑꯗꯨ ꯀꯣꯇꯟ ꯐꯤꯜꯇ ꯊꯕꯛ ꯇꯧꯍꯟꯕ ꯑꯗꯨꯗ ꯑꯥ ꯑꯗ ꯃꯥꯒꯤ ꯍꯣꯏ ꯑꯥꯝ ꯕꯦꯁ ꯑꯣꯟ ꯅ ꯇ꯭ꯔꯨ ꯏꯁꯇꯣꯔꯤ ꯍꯥꯏꯇꯥꯔꯦ ꯑꯗꯨꯒ ꯍꯣꯏ ꯃꯈꯣꯡ ꯃꯈꯣꯡꯒꯨꯝꯕꯁꯨ ꯃꯥꯁꯦ ꯆꯦꯟ ꯆꯦꯟꯒꯟꯕ ꯑꯗꯨꯒꯤ ꯃꯥꯕꯨ ꯁ꯭ꯂꯦꯐ ꯍꯥꯏꯅ ꯕ꯭ꯔꯦꯟ ꯊꯥꯕꯤꯕꯒꯤ ꯑꯃꯨꯛꯀ ꯆꯦꯟꯗꯅꯤꯡꯉꯥꯏ ꯍꯥꯏꯅ ꯃꯈꯣꯡꯗꯨ ꯀꯛ ꯀꯛꯄꯤꯈ꯭ꯔꯕꯕꯣ ꯑꯥ ꯑ ꯑꯃ ꯑꯃ ꯉꯥꯛꯇꯒ‌ꯣ
ꯑꯥ ꯍꯥ ꯑꯥ ꯍ
ꯃꯥ ꯍꯣꯔꯦꯟꯗꯤ ꯃꯥ ꯃꯈꯣꯡ ꯃꯥꯡꯕ ꯀꯥꯟꯗꯗꯤ ꯑꯃꯨꯛꯀ ꯆꯦꯟꯊꯣꯛ ꯥꯅꯤꯡꯉꯥꯏꯗꯤ ꯑꯁ ꯑ ꯃꯥꯒꯤ ꯀꯣꯇꯟ ꯐꯤꯜꯗ ꯅꯝꯐꯨꯗ ꯊꯕꯛ ꯇꯧꯍꯟꯕꯗꯨ ꯍꯣꯔꯦꯟ ꯃꯥꯁꯨ ꯑꯗꯨꯝ ꯑꯦꯗꯥꯞ ꯇꯧꯕ ꯍꯧꯔꯦ ꯑꯗꯨꯝ ꯀꯣꯟꯅꯗꯤ ꯍꯣꯏ ꯐ꯭ꯔꯤ ꯐ꯭ꯔꯤ ꯃꯦꯟ ꯑꯥ ꯍꯣꯏ ꯐ꯭ꯔꯤꯗꯤ ꯇꯧꯋꯦ ꯑꯗꯨꯁ ꯑꯗꯣ ꯍꯣꯏ ꯃꯥꯒꯤ ꯏꯁꯇ꯭ꯔꯒꯜꯁꯤꯡꯗꯨꯒ‌ꯣ
ꯑꯥ ꯃꯥꯁꯦ ꯑꯥ ꯎꯝ ꯋꯥꯔꯤꯗꯣ ꯍꯣꯏ ꯅꯨꯡꯉꯥꯏꯅ‌ꯦ ꯇ꯭ꯔꯨ ꯁ꯭ꯇꯣꯔꯤꯔꯥ ꯁꯤꯁꯨ
ꯎꯝ ꯔꯨꯠꯁ ꯍꯥꯏꯅ
ꯑꯣ ꯑꯣ ꯑꯩ ꯁꯔꯁ ꯇꯧꯔ ꯌꯦꯡꯕ ꯇꯥꯔꯦ ꯑꯩꯁꯨ ꯑꯗꯨꯗꯤ
ꯑꯗꯨꯒ ꯑꯃꯟ ꯑꯇꯣꯞꯄꯁꯤꯡꯁꯦ ꯎꯝ ꯅꯪ ꯑꯃ ꯔꯤꯀꯃꯦꯟ ꯇꯧꯅꯦ ꯑꯩ ꯉꯁꯤ ꯌꯦꯡꯒꯦꯅꯦ ꯑꯃ
ꯑꯁ ꯑꯩ ꯑꯥꯏ ꯋꯤꯁ ꯌꯥ ꯑꯩ ꯅꯪꯉꯣꯟꯗ ꯔꯤꯀꯃꯦꯟ ꯇꯧꯅꯤꯡꯉꯦ ꯑꯗꯨꯕꯨ ꯑꯩꯒꯤ ꯀꯣꯛꯁꯦꯀꯣ ꯃꯨꯚꯤꯒꯤ ꯃꯤꯡꯁꯦ ꯑꯗꯨꯝ ꯀꯥꯎꯕ ꯑꯩꯁꯦ ꯃꯨꯚꯤ ꯐꯖꯕ ꯑꯃ ꯅꯨꯄꯥ ꯑꯃꯁꯨ ꯂꯩꯌꯦ ꯅꯨꯞ ꯃꯨꯚꯤ ꯌꯥꯝ ꯐꯖꯕꯀꯣ ꯑꯗꯨꯁꯨ ꯊ꯭ꯔꯨ ꯊ꯭ꯔꯨ ꯏꯁꯇꯣꯔꯤꯅꯦꯕ ꯃꯥꯁꯨ
ꯑꯥ
ꯋꯥꯔꯒꯤ ꯃꯅꯨꯡꯒꯤ ꯃꯇꯝꯅꯦꯕ
ꯑꯥ
ꯋꯥꯔꯒꯤ ꯃꯅꯨꯡ ꯃꯥꯁꯦ ꯀꯩꯅꯣ ꯇꯧꯕ ꯌꯥꯝ ꯂꯤꯟ ꯑꯦꯟ ꯊꯤꯟ ꯑꯣꯏꯔꯒ ꯋꯥꯔꯗꯁꯨ ꯆꯠꯄ ꯆꯠꯄ ꯌꯥꯕ ꯅꯨꯄꯥ ꯑꯣꯏ ꯑꯣꯏꯗꯦ ꯍꯥꯏꯅ ꯑꯗꯨꯝ ꯃꯤꯁꯤꯡꯅ ꯑꯗꯨꯝ ꯍꯥꯏꯕꯤꯕꯅꯦꯕ ꯃꯥꯁꯦ
ꯑꯥ
ꯑꯗꯨꯕꯨ ꯋꯥꯔ ꯃꯅꯨꯡꯗꯨꯁꯨ ꯃꯥ ꯋꯥꯔ ꯃꯅꯨꯡꯗꯤꯁꯦ ꯃꯥꯅ ꯑꯗꯨꯝ ꯔꯦꯁꯀ꯭ꯌꯨ ꯇꯧꯕ ꯃꯤ ꯑꯗꯨꯝ ꯑ ꯏꯟꯖꯣꯔ ꯇꯧꯕꯁꯤꯡꯁꯦꯀꯣ ꯑꯣ ꯑꯣ ꯑꯣ ꯀꯣ ꯃꯁꯥꯗꯤ ꯌꯥꯝ ꯄꯥ